ꯍꯜꯂꯣ ꯍꯥꯢꯔꯛꯑꯣ
ꯅꯪꯗꯤ ꯌꯥꯝ ꯐꯩꯅꯦ ꯉꯁꯤꯗꯤ ꯐꯣꯟ ꯑꯝ ꯇꯠꯇꯦꯅꯦ ꯑꯩ ꯉꯁꯤ ꯐꯣꯟ ꯌꯥꯝ ꯇꯠꯂꯦꯕ ꯇꯜꯂꯦꯕ
ꯇ꯭ꯔꯤ ꯇ꯭ꯔꯤꯛ ꯇꯧꯝ ꯈꯪꯖꯤꯜꯂꯣ ꯇ꯭ꯔꯤꯛꯇꯣ ꯈꯪꯖꯤꯜꯂꯣ
ꯀꯔꯤ ꯇ꯭ꯔꯤꯛꯇꯣ ꯈꯪꯖꯜꯂꯣ ꯀꯔꯤ ꯇ꯭ꯔꯤꯛ
ꯅꯣꯅ ꯑꯃꯨꯛ ꯇꯧ ꯑꯩꯅ ꯑꯃꯨꯛ ꯇꯧ ꯅꯪꯅ ꯑꯃꯨꯛ ꯇꯧ ꯑꯩꯅ ꯑꯃꯨꯛ ꯇꯧ ꯇꯧꯕꯗꯣ
ꯑꯩꯅꯃꯨꯛ ꯇꯧꯅꯪ ꯑꯩꯅ ꯀꯩꯅꯣ ꯋꯥꯔꯤ ꯑꯃ ꯂꯤꯔꯝꯗꯥꯏꯅꯦ ꯀꯩꯅꯣ
ꯗꯦꯂꯤꯚꯔꯤꯒꯤ
ꯑꯗꯨꯒꯤ ꯀꯣꯔꯤꯌꯔ ꯁꯥꯔꯚꯤꯁꯁꯦ ꯃꯣꯏꯗꯁꯨ ꯑꯗꯨꯃꯥꯏꯅ ꯑꯃ ꯂꯩꯒꯗꯕꯅꯦ ꯕ꯭ꯔꯥꯟꯁ ꯑꯃꯗꯤ ꯍꯥꯏꯗꯤ ꯄꯟꯊꯨꯡꯐꯝ ꯁꯝꯅ ꯍꯥꯏꯔꯕꯗ ꯅꯣꯏꯗ ꯑꯗꯨꯝ ꯕꯤꯁꯦꯝꯄꯨꯔꯗ ꯅꯦ ꯑꯗꯨ ꯕꯤꯁꯦꯝꯄꯨꯔꯗꯒꯤ ꯂꯣꯏꯅ ꯆꯥꯛꯈꯥꯏꯈꯤꯗꯣꯏꯅꯦꯕ ꯃꯐꯝ ꯃꯐꯝ ꯗꯤꯂꯤꯚꯔꯤ ꯆꯠꯇꯣꯏꯅꯦꯕ
ꯎꯝ
ꯂꯣꯏꯕ
ꯎꯝ
ꯑꯗꯨꯃꯥꯏꯅ ꯃꯣꯏꯁꯨ ꯊꯧꯕꯥꯟꯗ ꯂꯩꯌꯦꯕ
ꯎꯝ
ꯊꯧꯕꯥꯟꯁꯦ ꯂꯣꯏ ꯆꯠꯈꯤꯗꯣꯏꯅꯦꯕ ꯃꯐꯝ ꯈꯨꯗꯤꯡꯃꯛ ꯃꯥꯂꯣꯝꯒꯤꯗꯣ ꯑꯣꯐꯤꯁ ꯑꯃꯈꯛꯇꯪꯁꯤꯗ ꯑꯗꯨꯅ ꯑꯩꯈꯣꯏꯗ ꯌꯧꯔꯛꯄꯗꯨ ꯊꯦꯡꯉꯦ ꯑꯗꯨꯅ ꯑꯩꯈꯣꯏꯔꯣꯝꯗ ꯑꯃꯝ ꯍꯥꯡꯖꯜꯂꯒꯗꯤ
ꯎꯝ
ꯑꯗ ꯀꯣꯛꯁꯨ ꯑꯩꯈꯣꯏꯅ ꯄꯤꯔꯅꯤ ꯃꯤꯈꯩꯁꯦ ꯀꯁꯨ ꯑꯩꯈꯣꯏꯅ ꯄꯤꯗꯣꯏꯅꯦꯕ ꯑꯁꯦꯡꯕꯩꯗꯤ ꯑꯣꯏꯒꯔꯥ ꯆꯠꯇꯣꯏꯕꯅꯤꯅ ꯊꯕꯛꯇ ꯑꯩꯈꯣꯏꯅ ꯄꯤꯔꯅꯤ ꯑꯗꯩ ꯑꯩꯈꯣꯏꯔꯣꯝꯒꯤꯗꯨꯝ ꯄꯣꯠꯇꯣ ꯈꯛꯇꯪ ꯌꯦꯟ ꯇꯔꯗꯤ ꯌꯥꯝ ꯊꯅꯁꯨ ꯄꯣꯠꯇꯣ ꯂꯣꯏ ꯑꯣꯏꯔꯅꯤ ꯑꯗꯨ ꯈꯪꯗꯦ ꯀꯛꯂꯛꯇꯗꯅ ꯑꯃꯨꯛ
ꯕꯤꯖꯤꯅꯦꯁ ꯃꯥꯡꯗ꯭ꯔꯕ ꯑꯗꯨꯕꯨ ꯑꯌꯥꯝꯕꯗꯤ ꯂꯣꯏ ꯀꯛꯅꯩ ꯀꯩꯅꯣ
ꯍꯣꯠꯅꯔꯥ ꯉꯥꯛꯇꯅꯤ ꯑꯗꯨ ꯍꯧꯖꯤꯛ ꯑꯣꯏ ꯍꯥꯏꯋꯦ ꯄ꯭ꯔꯣꯀꯦꯠꯁꯦꯒꯣ ꯂꯩꯇꯔꯅꯦ ꯅꯨꯡꯉꯥꯏꯗꯧꯕ ꯄꯣꯠꯁꯦ ꯑꯌꯥꯝꯕ ꯗꯤꯂꯤꯚꯔꯤꯁꯦ ꯃꯣꯏꯁꯨ ꯍꯧꯖꯤꯛ ꯔꯤꯛꯁꯇꯣ ꯂꯧꯅꯤꯡꯗꯕꯒꯤꯅꯦ ꯌꯥꯝ ꯌꯥꯗ꯭ꯔꯦꯕ ꯗꯤꯗ ꯅꯣꯠ ꯗꯤꯂꯤꯚꯔꯦꯕꯜ ꯍꯦꯛꯇ ꯊꯥꯔꯛꯑꯦꯕ
ꯑꯗꯨꯅꯦ ꯄꯣꯠꯇꯣ ꯂꯥꯛꯇ꯭ꯔꯒꯗꯤ ꯅꯝꯁꯤꯜꯂꯒꯗꯤ ꯅꯪꯁꯨ ꯁꯥꯎꯅꯤꯡꯔꯛꯀꯅꯤ ꯄꯣꯠꯇꯣ ꯀꯛꯈ꯭ꯔꯒ ꯊꯥ ꯑꯃꯅꯤ ꯆꯪꯉꯛꯑꯗꯤ
ꯑꯗꯨꯅ ꯈꯪꯗꯦꯗ ꯃꯣꯏ ꯇꯧꯔꯤꯁꯦ ꯑꯗꯨꯗꯒꯤ
ꯀꯩ ꯍꯥꯏꯅꯤ ꯈꯪꯗꯦ ꯑꯗꯨ ꯇꯧꯔꯅꯤ ꯑꯗꯨ ꯅꯠꯇꯕ ꯍꯣꯏ ꯎꯝ ꯑꯩꯈꯣꯏ ꯇ꯭ꯔꯦꯟꯁꯦ ꯂꯥꯛꯇꯥꯔꯗꯤꯀꯣ ꯊꯥꯏꯟꯗꯤ ꯒꯥꯔꯤ ꯑꯝꯅ ꯒꯥꯔꯤ ꯄꯨꯁꯤ ꯂꯩꯁꯦ ꯍꯞꯇꯥ ꯑꯝꯒꯤ ꯆꯥꯡ ꯆꯪꯅꯕ ꯄꯨꯁꯜꯂꯛꯏꯁꯦ ꯍꯞꯇꯥ ꯑꯃ ꯆꯪꯉꯛꯏ ꯄꯨꯁꯜꯂꯛꯏꯁꯦꯀꯣ ꯆꯥꯅꯕꯁꯦ
ꯎꯝ
ꯌꯧꯕ ꯖꯔꯅꯤꯗ ꯌꯥꯗꯣꯏꯅꯦꯕ ꯑꯗꯨꯅ ꯄꯣꯠꯁꯤ ꯍꯣꯡꯗꯕ ꯄꯩꯁꯥꯁꯨ ꯌꯥꯝ ꯂꯩꯗꯣꯏ ꯅꯠꯇ꯭ꯔꯥ ꯑꯥꯟ ꯑꯩꯈꯣꯏ ꯁ꯭ꯋꯥꯏꯗ ꯁꯤꯃꯦꯟꯒꯗꯤ ꯆꯥꯝꯃꯉꯒ ꯆꯥꯇ꯭ꯔꯨꯛ ꯆꯥꯇ꯭ꯔꯦꯠ ꯄꯤꯌꯦꯕ ꯆꯨꯛ ꯆꯡꯈꯩꯁꯦ ꯀꯩꯅꯣ ꯀꯁꯦ ꯀꯔꯤ ꯀꯔꯤ ꯁꯤꯃꯦꯟꯒꯤ ꯗꯨ ꯀꯥꯎꯈꯔꯦ ꯇꯥꯖ ꯅꯠꯇꯕ ꯑꯃ ꯂꯩꯕꯅꯦ
ꯗꯥꯃꯤꯌꯥ
ꯅꯥꯅꯤꯌꯥ ꯍꯥꯏꯦꯕ꯭ꯔꯣ ꯗꯥꯃꯤꯌꯥ ꯍꯥꯏꯕ꯭ꯔꯣ ꯅꯨꯡꯉꯥꯏ ꯑꯃ ꯂꯩꯕꯅꯤ ꯀꯥꯎꯈꯔꯦ ꯑꯗꯣ ꯃꯣꯏ ꯁꯣꯝꯗ ꯑꯗꯨꯝ ꯆꯅꯤ ꯆꯍꯨꯝ ꯆꯃꯔꯤꯁꯤꯗꯩ ꯍꯦꯟꯅ ꯄꯤꯗꯦꯕ ꯁꯤꯃꯦꯅꯗꯗꯤ ꯎ ꯂꯥꯛꯄꯣ ꯆꯥꯥꯁꯇꯣ ꯌꯥꯝ ꯆꯥꯎꯋꯤꯗꯅ ꯑꯗꯨꯒ ꯇ꯭ꯔꯦꯟꯗꯣ ꯂꯥꯛꯇꯥꯔꯗꯤ ꯇ꯭ꯔꯦꯟꯗꯨ ꯁꯠ ꯁꯠ ꯁꯠ ꯄꯨꯊꯣꯔꯛꯑꯅꯤ ꯄꯣꯠꯁꯦ ꯍꯣꯡꯊꯔꯛꯀꯅꯦꯕ ꯗꯤꯂꯤꯚꯔꯤ ꯁꯥꯔꯚꯤꯁꯀꯤ ꯄꯣꯠ ꯑꯣꯏ ꯆꯥꯔ ꯇ꯭ꯔꯦꯟꯗ ꯂꯥꯛꯑꯗꯤ ꯌꯥꯝ ꯊꯨ ꯂꯧꯔꯛꯑꯣꯏꯗ꯭ꯔꯣ
ꯎꯝ ꯕꯜꯣꯀꯦꯁꯇꯨ ꯇꯧꯔꯒ ꯈꯟꯗꯦꯗ ꯕꯜꯣꯀꯦꯇ ꯑꯃꯨꯛ ꯇꯧꯔꯛꯄ꯭ꯔꯁꯨ ꯇꯝ ꯉꯝꯗꯦ
ꯈꯪꯗꯦ ꯑꯗꯨ ꯇ꯭ꯔꯦꯟꯗ ꯕꯜꯣꯀꯦꯠ ꯇꯧꯔꯛꯑꯗꯤ ꯃꯣꯏꯁꯨ ꯃꯤꯗꯤ ꯇꯧꯗꯦ ꯃꯤ ꯇꯧꯕꯨꯗꯤ
ꯃꯣꯏ ꯕꯋꯔꯁꯤꯗꯒꯤ ꯊꯣꯔꯛꯄ ꯌꯥꯕꯒꯤ ꯆꯥꯟꯁꯁꯦ ꯌꯥꯝ ꯋꯥꯡꯉꯦ
ꯎ ꯑꯗꯨꯅꯤ ꯃꯤꯅ ꯐꯔꯗꯤ ꯂꯣꯏ ꯆꯥꯎꯈꯠ ꯌꯥꯔꯤꯄꯣꯠꯅꯤꯗ ꯑꯗꯨ ꯑꯗꯨ ꯈꯪꯗꯦ ꯒꯌꯥꯟꯇꯥꯗꯦ ꯃꯅꯤꯄꯨꯔꯤ ꯍꯥꯏꯔꯗꯅ ꯑꯉꯝ ꯑꯉꯝ ꯆꯥꯎꯅꯕꯤꯅꯤ
ꯆꯥꯎꯅꯕꯤꯅꯤ
ꯅꯪꯅꯦ ꯑꯩꯉꯣꯟꯗꯩ ꯆꯥꯎꯔꯤꯁꯤꯅꯤ ꯅꯠꯇ꯭ꯔꯥ
ꯇꯥꯅꯤꯡꯗꯕ ꯋꯥ ꯉꯥꯡꯕ ꯍꯧꯔꯦ ꯍꯧꯖꯤꯛ
ꯃꯥꯅꯤ ꯃꯥꯅꯤ ꯃꯥꯅꯤ ꯃꯥꯅꯤ ꯑꯆꯨꯝꯕꯅꯤ ꯑꯩꯅ ꯍꯥꯏꯖꯔꯤꯁꯦ ꯈꯔꯤ
ꯄꯣꯄꯤ ꯊꯥꯔꯒ ꯍꯥꯏꯗꯨ ꯀꯩꯀꯥꯏ
ꯑꯗꯨꯒꯨꯝꯕ ꯃꯤꯉꯣꯟꯗ ꯍꯔꯥꯁꯃꯦꯟ ꯄꯤꯕ ꯌꯥꯕ ꯋꯥꯔꯤꯗꯣ ꯇꯧꯔꯛꯀꯅꯣꯃꯦ
ꯂꯤꯒꯦꯟ ꯑꯣꯢꯕ ꯋꯥ ꯇꯧꯔꯛꯀꯀꯣꯃꯦ
ꯏꯜꯂꯤꯒꯦꯜ ꯑꯣꯢꯕ ꯋꯥ ꯌꯥꯗꯦꯕ
ꯅꯪꯅ ꯉꯥꯡꯉꯤꯁꯦ ꯏꯜꯂꯤꯒꯦꯜ ꯑꯣꯢꯕ ꯋꯥꯅꯦꯃꯦ ꯃꯤꯉꯣꯟꯗ ꯇꯥꯗꯣꯏꯁꯦ ꯅꯪ ꯅꯇꯣꯝꯗ ꯉꯥꯡꯕ ꯅꯠꯇꯦ ꯃꯤ ꯂꯣꯏ ꯇꯥꯗꯣꯏꯅꯦꯃꯦ ꯅꯪ ꯑꯗꯨ ꯀꯟꯁꯦꯞꯇꯣ ꯃꯤꯉꯣꯟꯗ ꯁꯟꯇꯣꯛ ꯇꯥꯔꯒꯗꯤ ꯅꯪꯁꯦ ꯀ꯭ꯔꯤꯃꯤꯅꯦꯜꯅꯤ ꯍꯥꯢꯔꯛꯇꯣꯢꯅꯦ ꯍꯦꯛꯇ
ꯑꯣꯀꯦ
ꯅꯪ ꯇꯧꯔꯤꯗꯣ ꯀꯔꯤꯅꯣ
ꯊꯥꯗ ꯂꯨꯄꯥ ꯂꯥꯛ ꯆꯥꯕ ꯊꯕꯛ ꯇꯧꯔꯒ ꯂꯩꯕ ꯃꯤꯗꯨꯅ ꯄꯩꯁꯥꯗꯤ ꯄꯥꯏꯗꯕꯅꯤꯉꯣ ꯕꯤꯖꯤꯅꯦꯁ ꯇꯧꯕ ꯃꯤꯅ ꯍꯦꯟꯕꯅꯦ
ꯂꯨꯄꯥ ꯂꯥꯛ ꯆꯥꯕ ꯍꯥꯏꯁꯦ ꯆꯥꯎꯗꯤ ꯆꯥꯎꯔꯤꯅꯦꯕ ꯊꯥꯗ ꯂꯨꯄꯥ ꯂꯥꯛ ꯑꯃꯒꯗꯤ ꯑꯗꯨꯝ ꯀꯣ ꯍꯣꯏ ꯏꯃꯨꯡ ꯃꯅꯨꯡ ꯌꯥꯝ ꯅꯨꯡꯉꯥꯏ ꯂꯩꯒꯦꯗꯤ ꯑꯗꯨꯝ ꯂꯩꯔꯦ ꯑꯗꯨ ꯌꯥꯝ ꯊꯣꯏꯗꯣꯛ ꯍꯦꯟꯗꯣꯛꯅ ꯋꯥꯠꯇ ꯄꯥꯗꯕꯤꯗ ꯄꯥꯟꯒꯦ
ꯎꯝ
ꯉꯝꯗꯦ ꯍꯥꯢꯕ ꯑꯗꯨꯕꯨ ꯊꯥ ꯂꯥꯛ ꯂꯥꯛ ꯆꯥ ꯇꯥꯔꯒꯗꯤ ꯑꯗꯨꯝ ꯅꯨꯡꯉꯥꯏꯒꯦꯗꯤ ꯌꯥꯔꯦ
ꯑꯗꯨꯝ ꯌꯥꯝꯅ ꯌꯥꯝꯅ ꯑꯦꯛꯁꯇ꯭ꯔꯥꯗ ꯄꯥꯏꯕꯗꯨꯗꯤ ꯑꯣꯏꯔꯣꯏꯕ ꯑꯗꯨꯝ
ꯍꯣꯏ ꯑꯗꯨ ꯑꯃꯔꯣꯝꯗ ꯍꯣꯏ
ꯕꯤꯖꯤꯅꯦꯁ ꯇꯧꯔꯦ ꯍꯥꯏꯔꯒ ꯁꯨꯝ ꯆꯝꯅ ꯁꯨꯝ ꯇꯧꯔꯒꯗꯤ ꯈꯪꯗꯦꯀꯣ ꯑꯩꯈꯣꯏ ꯁꯪꯒ ꯐꯪꯒ ꯌꯥꯝ ꯂꯩ ꯇꯧꯔꯒ ꯁꯪꯒ ꯐꯪꯒ ꯌꯥꯝ ꯂꯩꯗꯣꯢꯅꯦ ꯄꯥꯋꯔꯖꯦ ꯄꯥꯏꯗꯣꯏꯅꯦꯕ
ꯎꯝ
ꯑꯗꯒꯤ ꯊꯕꯛꯇ ꯆꯥꯎꯅ ꯇꯧꯔꯛꯄ ꯍꯥꯏ ꯗꯣꯛꯇꯔ ꯑꯃꯛꯇꯪ ꯑꯣꯏꯔꯦ ꯍꯥꯏꯔꯣ ꯂꯨꯄꯥ ꯂꯥꯛ ꯑꯃꯇꯪ ꯆꯥꯖꯔꯒꯁꯨ ꯅꯣꯏꯁꯨ ꯔꯦꯁꯄꯦꯛꯇꯣ ꯆꯥꯎꯅ ꯊꯝꯃꯤꯗꯅ ꯑꯗꯒꯤ ꯔꯦꯁꯄꯦꯛꯇꯁꯨ ꯆꯠꯂꯤ ꯄꯩꯁꯥ ꯈꯛ ꯄꯥꯏꯕ ꯌꯥꯕ ꯅꯠꯇꯦ ꯏꯖꯠ ꯍꯥꯏꯕꯗꯣ ꯍꯦ ꯗꯣꯛꯇꯔ ꯂꯥꯛꯏꯅꯦ ꯀꯥꯏ ꯃꯤꯅ ꯍꯌꯦꯡ ꯎꯅꯕ ꯃꯤꯗꯨꯅꯁꯨ ꯕꯤꯖꯤꯅꯦꯁꯃꯦꯟ ꯂꯥꯛꯏꯅꯦ ꯀꯥꯏ ꯃꯤꯅ ꯀꯩꯁꯨ ꯀꯧꯔꯣꯏꯕ
ꯎꯝ ꯎꯝ
ꯃꯤ ꯅꯪ ꯗꯣꯛꯇꯔ ꯑꯣꯏꯇꯥꯔꯣ ꯗꯣꯛꯇꯔꯗꯣ ꯅꯪꯅ ꯐꯖꯅ ꯂꯥꯏꯌꯦꯡꯕꯤ ꯇꯥꯔꯒꯗꯤ ꯃꯤꯅ ꯑꯗꯨꯝ ꯅꯨꯡꯁꯤꯕꯤꯗꯣꯏꯅꯦ ꯍꯥꯏꯕ
ꯗꯣꯛꯇꯔ ꯗꯣꯛꯇꯔ ꯍꯥꯏꯅ ꯃꯌꯥꯝ ꯆꯪꯗꯅ ꯁꯥꯔ ꯁꯥꯔꯅ
ꯑꯗꯨꯅꯦ ꯑꯗꯨꯅꯦ ꯇꯧꯔꯤꯁꯦ ꯏꯟꯇꯔꯄ꯭ꯔꯤꯅꯔ ꯃꯌꯥꯝꯁꯤꯅ ꯃꯔꯣꯜ ꯑꯃ ꯒ꯭ꯌꯥꯟ ꯇꯥꯗꯦ ꯃꯅꯤꯄꯨꯔ ꯊꯣꯛꯂꯛꯏꯁꯦ
ꯌꯦꯡꯉꯣꯗꯅ ꯑꯁꯗꯩꯗꯨꯗ ꯃꯥꯔꯀꯦꯇꯤꯡ ꯃꯌꯥꯝ ꯍꯥꯡꯖꯜꯂꯦ ꯄꯩꯁꯥꯖꯨ ꯃꯌꯥꯝ ꯂꯧꯁꯤꯜꯂꯒ ꯃꯥꯡ ꯃꯥꯡꯗꯅ ꯂꯣꯏ ꯃꯥꯡ ꯅꯩꯖꯤꯅꯤ
ꯄꯩꯁꯥꯥꯁꯦꯀꯣ ꯃꯤꯉꯣꯟꯗꯩ ꯆꯨꯞꯄꯒ ꯄꯥꯏꯍꯧꯒꯦ ꯈꯟꯕ ꯀꯥꯡꯕꯨ ꯑꯃ ꯂꯩꯔꯤꯕ ꯃꯣꯏ ꯃꯥꯡ ꯃꯥꯡꯗꯕ ꯃꯣꯏ ꯁꯤ ꯁꯤꯗꯕ ꯃꯣꯏ ꯗꯔꯀꯥꯔ ꯇꯥꯗꯦ
ꯑꯗꯣ ꯁꯨꯝ ꯎꯀꯥꯟꯗꯀꯣ ꯑꯩꯈꯣꯏ ꯃꯅꯤꯄꯨꯔꯒꯤ ꯕꯤꯖꯤꯅꯦꯁ ꯈꯨꯇꯧꯁꯦ ꯌꯥꯝ ꯄꯣꯁ ꯇꯥꯗꯕ ꯑꯃ ꯇꯧꯋꯦꯕ
ꯇꯥꯗꯦ ꯇꯥꯗꯦ ꯀꯥꯏꯗꯩꯅꯣ ꯃꯅꯤꯄꯔꯦ ꯍꯥꯢꯔꯦꯗꯅ
ꯑꯗꯨꯝ ꯊꯣꯛꯂꯛꯏꯕ ꯄ꯭ꯔꯗꯛ ꯄ꯭ꯔꯗꯛꯇꯣ ꯑꯗꯨꯝ ꯀꯩ ꯍꯥꯏꯅꯤ ꯃꯥꯏ ꯀꯝꯄꯤꯇꯤꯇꯔ ꯂꯩꯗꯣꯏꯅꯤꯅꯀꯣ ꯏꯟꯗꯤꯌꯥ ꯃꯅꯨꯡꯗ ꯁꯥꯕꯗꯣ ꯑꯗꯨ ꯃꯣꯏꯒ ꯀꯝꯄꯤꯇꯤꯁꯟ ꯇꯧꯒꯦ ꯍꯥꯏꯇꯥꯥꯔꯗꯤ ꯃꯥꯅ ꯀ꯭ꯋꯥꯂꯤꯇꯤꯗ ꯍꯦꯟꯕ꯭ꯔꯥ ꯄ꯭ꯔꯥꯏꯖꯇ ꯅꯦꯝꯊꯕ꯭ꯔꯥ ꯇꯧꯔꯣꯕ ꯀ꯭ꯋꯥꯂꯤꯇꯤꯁꯨ ꯑꯗꯨꯝ ꯑꯝꯍꯥ ꯑꯣꯏꯗꯣꯏꯕꯀꯣ ꯄꯩꯁꯥꯅ ꯍꯦꯟꯅꯦꯕ
ꯑꯗꯨꯅꯦ ꯃꯅꯤꯄꯨꯔ ꯈ꯭ꯋꯥꯏ ꯆꯥꯎꯈꯠꯇꯕ ꯍꯥꯏꯔꯒꯗꯤꯀꯣ ꯑꯈꯣꯏꯒꯤ ꯁꯝꯅ ꯍꯥꯏꯔꯕꯗ ꯑꯩꯈꯣꯏ ꯏꯔꯝꯗꯝ ꯁꯥꯖꯔꯦ ꯍꯥꯏꯔꯦꯅꯦ ꯄꯣꯠ ꯑꯃ
ꯎꯝ
ꯏꯔꯝꯗꯝ ꯂꯩꯕ ꯑꯩꯈꯣꯏꯗꯗꯤ ꯈꯣꯡꯅ ꯄꯤꯚꯝ ꯊꯣꯛꯇ꯭ꯔꯕ
ꯊꯣꯛꯏꯅꯦ
ꯏꯝꯄꯣꯔꯠ ꯇꯧꯈꯤꯕꯗꯨꯅ ꯍꯣꯏ ꯏꯝꯄꯣꯔꯠ ꯇꯧꯈꯤꯕꯗꯤ ꯇꯥꯡꯉꯣ ꯌꯥꯔꯦꯕꯀꯣ
ꯑꯣ
ꯁꯝꯅ ꯍꯥꯏꯔꯕꯗ ꯃꯤ ꯃꯄꯥꯟꯂꯣꯝꯗ ꯖꯄꯥꯟ ꯍꯥꯏꯗꯤ ꯆꯩꯅꯥꯗ ꯌꯥꯝ ꯐꯦꯛꯇꯔꯤ ꯃꯌꯥꯝ ꯂꯩ ꯃꯣꯏ ꯐꯦꯛꯇ꯭ꯔꯤ ꯃꯐꯝ ꯃꯐꯝꯗꯩ ꯂꯧꯕꯗꯤ ꯃꯣꯏ ꯑꯗꯨꯝ ꯍꯣꯡ ꯍꯣꯡꯅ ꯂꯧꯏ ꯅꯠꯇ꯭ꯔꯕ ꯈꯣꯏ ꯁꯣꯝ ꯌꯧꯕꯗ ꯈꯔ ꯇꯥꯡꯖꯕꯩ ꯋꯥꯅꯦ
ꯍꯣꯏ ꯑꯦꯛꯁꯄꯣꯔꯠ ꯇꯧꯔꯛꯄꯗ ꯃꯣꯏ ꯇꯦꯛꯁ ꯀꯩꯀꯥ ꯃꯌꯥꯝꯗꯨꯒ ꯀꯩꯀꯥ
ꯑꯗꯨꯃꯥꯏꯅ ꯂꯧꯗꯦ ꯄꯣꯠꯇꯣ ꯑꯩꯈꯣꯏ ꯃꯅꯤꯄꯨꯔꯅ ꯄꯨꯊꯣꯛꯄꯅꯦ ꯍꯥꯏꯔꯒ ꯍꯦꯟꯅ ꯇꯥꯡꯅ ꯌꯣꯟꯕꯤ ꯑꯃ ꯇꯧꯔꯤꯕ ꯑꯩꯈꯣꯏ ꯃꯁꯦꯟꯁꯦ ꯏꯁꯦ ꯆꯨꯞꯅꯕꯒꯤ ꯃꯑꯣꯡꯗ
ꯑꯗꯨꯅꯤ ꯃꯅꯤꯄꯨꯔꯒꯤ ꯄꯣꯠꯁꯤꯅ ꯍꯦꯟ ꯇꯥꯡꯕꯅꯦ
ꯑꯗꯨ ꯀꯃꯥꯏꯅ ꯆꯥꯅꯤꯡꯗꯣꯏꯅꯣ ꯏꯔꯝꯗ ꯐꯪ ꯐꯠꯇ꯭ꯔꯣ
ꯃꯅꯤꯄꯨꯔꯤ ꯐꯤꯂꯝꯒꯤ ꯀꯦꯆꯦꯠꯁꯦ ꯍꯥꯏꯔꯁꯦ ꯉꯍꯥꯟꯋꯥꯏ ꯀꯦꯆꯦꯠ ꯌꯥꯝ ꯌꯦꯡꯅꯔꯝꯃꯤꯗꯅꯀꯣ
ꯎꯝ
ꯏꯪꯂꯤꯁ ꯐꯤꯂꯝꯁꯦ ꯂꯨꯄꯥ ꯀꯨꯟ ꯄꯤꯔ ꯂꯩꯗꯣꯏꯅꯦꯕ
ꯎꯝ
ꯃꯅꯤꯄꯨꯔꯤ ꯐꯤꯂꯝꯁꯦ ꯂꯨꯄꯥ ꯅꯤ ꯐꯨꯉꯥ ꯇꯧꯗꯣꯏꯅꯦꯕ ꯅꯤꯐꯨ ꯀꯥꯏꯅ ꯇꯧꯗꯣꯏꯅꯦꯕ ꯑꯗꯨ ꯑꯗꯨꯗꯤ ꯑꯗꯨꯝ ꯂꯩꯅꯤꯡꯗ꯭ꯔꯦ ꯍꯥꯏꯕ
ꯀꯔꯤ ꯐꯖꯗꯅ ꯃꯅꯤꯄꯨꯔꯤꯖꯦ ꯏꯁ ꯁꯨꯛꯌꯦꯡ ꯌꯦꯡꯖꯅꯤꯡꯗꯦ ꯁꯤꯗꯩꯁꯤꯗ
ꯑꯗꯩꯗꯤ ꯀꯩꯅꯣꯒꯤ ꯑꯦꯅꯤꯃꯦꯁꯟꯗꯨꯁꯨ ꯃꯣꯏꯒꯤ ꯀꯩꯕꯨꯏ ꯀꯩꯑꯣꯢ ꯀꯩꯀꯥ ꯊꯣꯛꯏꯗꯅ ꯀꯣ ꯑꯗꯨꯁꯨ ꯄꯩꯁꯥꯇꯣ ꯍꯦꯟꯕꯅꯦꯕ ꯊꯝꯕꯥꯟ ꯊꯝꯅꯥꯗ
ꯑꯗꯨ ꯃꯅꯤꯄꯨꯔ ꯐꯥꯒꯦ ꯍꯥꯏꯇꯥꯔꯗꯤ ꯑꯗꯨ ꯇꯧꯗꯦ ꯃꯅꯤꯄꯨꯔꯤꯗ ꯄꯩꯁꯥ ꯆꯨꯞꯇꯣꯏ ꯇꯧ ꯂꯩꯌꯦ ꯀꯥꯟꯗꯦ ꯑꯩꯈꯣꯏ ꯃꯁꯦꯟ ꯄꯩꯁꯥꯗꯣ ꯆꯨꯞꯅꯔ ꯑꯗꯨꯝ ꯂꯣꯢꯁꯟꯒ꯭ꯔꯗꯝꯅꯦ ꯁꯨꯃꯥꯏ ꯑꯗꯨꯝ
ꯑꯩꯈꯣꯏꯒꯤ ꯑꯩꯈꯣꯏ ꯃꯁꯦꯟꯁꯤꯗ ꯀꯩ ꯍꯥꯏꯅꯤ ꯃꯥꯏ ꯃꯥꯔꯀꯦꯠꯇꯨ ꯆꯪꯕ ꯉꯝꯅꯕ ꯃꯥꯒꯤ ꯀꯝꯄꯤꯇꯤꯇꯔ ꯃꯌꯥꯝꯗꯨꯒ ꯄꯥꯅꯔꯛꯄꯗ ꯃꯥꯅ ꯃꯥꯗꯨ ꯑꯣꯏꯅ ꯈꯟꯅꯕ ꯂꯩꯅꯕ ꯑꯗꯨꯒꯤ ꯑꯥꯏꯗꯤꯌꯥꯗ ꯈꯟꯗꯦꯕ ꯀꯩꯅꯣ ꯈꯪꯗꯦ ꯃꯣꯏ ꯈꯜꯂꯤꯁꯦ
ꯃꯣꯏ ꯄꯩꯁꯥ ꯇꯥꯜꯍꯧꯔ ꯂꯣꯢꯔꯦ ꯃꯣꯢ ꯈꯜꯂꯤꯁꯦ
ꯗꯩ ꯄꯣꯠ ꯑꯃ ꯄꯨꯊꯣꯔꯛꯄꯗ ꯑꯟꯇ ꯌꯦꯡꯉꯣꯕ ꯑꯗꯨꯃꯥꯢ ꯇꯧꯔꯝꯕꯅꯦ
ꯁꯝꯅ ꯍꯥꯢꯔꯕꯗ ꯑꯈꯣꯢ ꯁꯤꯒꯤ ꯑꯗꯨꯝ ꯆꯥꯗ ꯍꯥꯏꯔꯦꯅꯦꯀꯣ ꯊꯝꯕꯥꯜꯒꯤ ꯆꯥ ꯀꯥꯏꯅ ꯌꯥꯝ ꯊꯣꯛꯇꯥꯏꯅꯦ
ꯎꯝ
ꯊꯝꯕꯥꯟ ꯃꯅꯥꯒꯤ ꯆꯥ ꯒꯥꯏꯅ ꯑꯝ ꯇꯥꯡꯉꯦ ꯍꯥꯢꯕ ꯃꯤꯅ ꯍꯦꯛ ꯂꯩꯝꯕꯗꯦ ꯍꯥꯢꯕ ꯈꯪꯉꯕ
ꯑꯝ
ꯑꯗꯨ ꯃꯤ ꯁꯥꯕꯗ ꯀꯌꯥꯝ ꯆꯪꯕ ꯄꯣꯠꯅꯣ ꯁꯅꯥ ꯆꯪꯕ ꯄꯣꯠꯂꯣꯕ ꯑꯗꯨꯕꯨ
ꯑꯗꯨꯅꯦ
ꯑꯗꯨ ꯑꯩ ꯍꯥꯢꯗꯤ ꯌꯣꯜꯂꯛꯄ ꯃꯇꯝꯗ ꯈꯔ ꯌꯦꯡꯉꯒ ꯄ꯭ꯔꯥꯏꯖꯇꯣ ꯃꯌꯥꯝꯅ ꯂꯥꯏꯔꯕꯅꯤꯅ ꯃꯅꯤꯄꯨꯔ ꯍꯥꯏꯗꯤ ꯌꯥꯝꯅ ꯏꯅꯥꯛ ꯈꯨꯨꯝꯕ ꯌꯥꯝꯅ ꯂꯩꯕ ꯖꯒꯥ ꯂꯝ ꯅꯠꯇꯦ ꯍꯥꯏꯕ
ꯑ
ꯏꯅꯥꯀꯨꯟꯕ ꯁꯥꯅꯤꯡꯕ ꯁꯥꯅꯤꯡꯕꯉꯥꯛꯇꯅꯦꯕ ꯁꯥꯗꯤ ꯄꯥꯏꯗꯤ ꯄꯥꯏꯗ꯭ꯔꯥꯕꯅꯤꯅꯥ ꯑꯗꯨꯅꯦ ꯃꯅꯤꯄꯨꯔ ꯇꯧꯔꯤꯁꯦ ꯀꯥꯏꯗꯒꯤ ꯏꯁ ꯃꯤ ꯃꯄꯥꯟꯂꯣꯝꯗꯅ ꯂꯨꯄꯥ ꯆꯠꯄꯤ ꯆꯠꯅꯩ ꯂꯨꯄꯥ ꯇꯔꯥ ꯆꯠꯄꯤ ꯆꯠꯅꯩ ꯆꯥꯟꯗꯤ ꯆꯠꯄꯤꯗꯣ ꯑꯩꯈꯣꯏꯁꯤꯗꯅ ꯆꯥꯟꯗꯤ ꯆꯠꯄꯤ ꯆꯠꯇꯦꯌꯦ ꯀꯃꯥꯏ ꯇꯧꯏꯅꯣꯕ ꯃꯅꯤꯄꯨꯔꯗ ꯀꯃꯥꯏꯅ ꯆꯠꯇ꯭ꯔꯤꯅꯣꯗ ꯌꯥꯝ ꯆꯥꯎꯕ ꯏꯁꯇꯦꯠ ꯑꯇꯩꯩꯅ ꯆꯠꯂꯒ ꯃꯅꯤꯄꯨꯔꯗ ꯂꯨꯄꯥ ꯇꯔꯥ ꯆꯞꯄꯤ ꯆꯥꯟꯗꯤ ꯄꯤꯕ ꯆꯠꯇꯦ ꯍꯥꯏꯔꯗꯕꯅꯦ ꯌꯦꯡꯉꯣ ꯍꯦꯛ ꯍꯥꯏꯔꯛꯇ꯭ꯔꯕ ꯌꯦꯡꯉꯣ
ꯂꯧ ꯌꯥꯇꯕꯅꯦ ꯀꯅꯥꯝꯇ
ꯑꯗꯨꯅꯦ ꯆꯥꯎꯈꯠꯂꯣꯏ ꯄꯨꯡꯁꯨ ꯇꯥꯔ ꯃꯥꯜꯂꯦ ꯝꯃꯒꯦ ꯎꯝ